ꯍꯜꯂꯣ ꯅꯨꯡꯁꯤꯕꯤ
ꯌꯥꯝ ꯀꯨꯏꯌꯦ ꯅꯪꯒꯤꯗꯣ
ꯌꯥꯝ ꯀꯩꯅꯣ ꯇꯧꯔꯕ ꯑꯩ ꯑꯩ ꯌꯥꯝ ꯃꯤꯁ ꯇꯧꯕ꯭ꯔꯥ
ꯌꯥꯝ ꯌꯥꯝ ꯀꯨꯏꯌꯦ ꯅꯪꯒꯤꯗꯣ ꯅꯪ ꯀꯥꯗꯔ ꯌꯥꯝ ꯍꯩꯌꯦ
ꯄꯥꯎ ꯐꯥꯎꯅꯥꯗꯕ ꯀꯩꯔꯦꯅꯦ ꯀꯣ
ꯀꯗꯔ ꯍꯩꯕꯩꯅꯦ ꯅꯪ ꯅꯪꯒꯤ ꯀꯥꯗꯔꯗꯣ
ꯀꯗꯔ ꯅꯨꯡꯁꯤꯕꯒꯤ ꯇꯧ ꯑꯃꯨꯛ ꯇꯧꯔꯛꯄꯅꯦ ꯅꯪꯉꯣꯟꯗ ꯀꯧꯕꯅꯦ ꯀꯔꯤꯅꯣ
ꯅꯍꯥꯟ ꯅꯍꯥꯟꯈꯩ ꯑꯩꯅ ꯇꯧꯇꯥꯛꯑꯣ ꯇꯧꯔꯛꯑꯣ ꯍꯥꯏꯔꯒ ꯁꯨꯝ ꯇꯧ ꯇꯧꯔꯛ ꯇꯗꯣ ꯀꯥꯗꯔ ꯀ꯭ꯗꯔ ꯌꯥꯝ ꯀꯗꯔ ꯌꯥꯝ ꯇꯨꯕꯗꯣ ꯅꯪ ꯀꯗꯔ ꯀꯗꯔ ꯀꯂꯔ
ꯌꯥꯝ ꯁꯥꯎꯔꯕꯣ
ꯌꯥꯝ ꯁꯥꯎꯔꯦ ꯀꯩꯗꯧꯒꯦ ꯍꯥꯏꯅꯣ ꯊꯦꯝ
ꯑꯁ ꯊꯦꯝꯕ ꯍꯩꯅꯤꯗ ꯑꯗ ꯀꯩꯅꯣ ꯇꯧꯔꯅꯨꯀꯣ ꯁꯥꯎꯔꯅꯨ ꯉꯁꯤꯗꯩꯗꯤ ꯅꯨꯡꯇꯤꯒꯤ ꯇꯧꯒꯗꯣꯏꯅꯤ ꯅꯨꯡꯇꯤ ꯀꯤꯒꯦ ꯑꯣꯏꯔꯁꯨ ꯑꯩꯁꯨ ꯅꯣꯟꯗꯥ ꯑꯃꯨꯛ ꯇꯧꯒꯗꯣꯏꯅꯦ ꯅꯪ ꯇꯧꯔꯗꯣꯏꯅꯦ
ꯐꯔꯦ ꯀꯩꯅꯣ ꯀꯩ ꯍꯦꯟꯁꯪ ꯆꯥꯔꯒꯦ ꯑꯗꯨꯗꯤ
ꯉꯁꯤ ꯀꯩꯅꯣꯁꯦ ꯑꯂꯨꯒ ꯈꯥꯃꯦꯟꯒ
ꯍꯥꯎꯕ꯭ꯔꯣ
ꯍꯥꯎꯕ꯭ꯔꯥ ꯍꯥꯎꯗꯕ꯭ꯔꯥ ꯄꯨꯛ ꯊꯟꯅꯕ ꯄꯪꯆꯥꯥ ꯆꯥꯁꯤꯟꯕ ꯍꯥꯏ
ꯑꯩꯈꯣꯏ ꯃꯥꯏꯔꯦꯟ ꯃꯅꯥꯒ ꯊꯣꯡꯉꯤ
ꯃ ꯃꯅꯥꯗ ꯍꯥꯎꯕꯅꯤꯀꯣ
ꯊꯋꯦꯍ
ꯑ ꯑꯩꯁꯨ ꯆꯅꯤꯡꯅꯦ
ꯍꯧꯖꯤꯛꯁꯨ ꯆꯔꯥ ꯋꯥꯟꯕ ꯂꯣꯏꯔꯒ ꯂꯩ
ꯃꯥꯏꯔꯦꯟ ꯃꯅꯥꯗꯨꯗ ꯀꯩꯅꯣ ꯍꯋꯥꯏꯖꯥꯔ ꯅꯦꯝꯇꯣ
ꯍꯋꯥꯏꯗꯔꯗꯤ ꯇꯂꯦ
ꯀꯩꯅꯣ
ꯌꯥꯝ ꯌꯥꯝ ꯌꯥꯝ ꯄꯥꯝꯕ ꯑꯣꯏꯗꯦ ꯀꯌꯥ ꯄꯥꯝꯗꯦ
ꯑꯗꯣ ꯃꯔꯦ ꯃꯅꯥꯗꯨꯒ ꯏꯔꯣꯟꯕꯒꯨꯝꯕ ꯌꯥꯎꯔꯗꯤ ꯑꯗꯨ ꯃꯔꯛꯇ ꯉꯥ ꯃꯆꯥ ꯃꯆꯥ ꯑꯩꯅ ꯂꯧꯕꯨꯛꯇꯒ ꯂꯩꯕ
ꯑ ꯇꯥꯑꯣꯕꯙꯑꯣ
ꯑ ꯑꯗꯨ ꯌꯥꯎꯔꯗꯤ ꯑꯁ ꯃꯣꯏꯒꯤ ꯀ꯭ꯂꯥꯁꯤꯛ ꯍꯣꯇꯦꯜ ꯀꯩꯀꯥꯏꯩꯅꯣ ꯐꯥꯏꯚ ꯏꯁꯇꯥꯔ ꯍꯣꯇꯦꯜ ꯍ ꯍ ꯑꯩꯈꯣꯏꯒꯤ ꯂꯣꯀꯦꯜꯒꯤꯅ ꯍꯦꯜꯂꯕꯅꯤ
ꯅꯠꯇ꯭ꯔ
ꯃꯥꯅꯦ ꯃꯥꯅꯦ
ꯉꯁꯤꯗꯤ ꯌꯨꯝ ꯂꯩꯕ꯭ꯔꯥ ꯀꯥꯏ ꯆꯠꯀꯦ
ꯁꯦꯝꯝ ꯆ ꯇꯗ ꯂꯩꯂ
ꯎꯝ
ꯂꯧꯗ ꯄꯥ ꯍꯤꯗꯥꯛ ꯀꯥꯞꯅꯕ ꯄꯤꯕ ꯆꯠꯂꯦ
ꯎꯝ ꯅ ꯀꯥꯏ ꯃꯊꯛ ꯑꯣ ꯀꯩꯅꯣꯒꯤꯗꯔꯣ ꯔꯦꯜꯋꯦꯒꯤ ꯃꯊꯛꯇꯨꯗꯔꯣ
ꯎꯝ ꯍꯣꯏ
ꯑꯗꯣ ꯅꯣꯏ ꯑꯗꯨꯗ ꯂꯧ ꯁꯨꯕ꯭ꯔꯥ
ꯍꯣꯏ
ꯑꯁ ꯌꯥꯝ ꯐꯩꯌꯦꯀꯣ ꯃꯆꯥ ꯑꯣꯏꯔꯒꯁꯨ ꯐꯩꯅ
ꯎꯝ ꯑꯩ ꯌꯥꯎꯁꯨ ꯌꯥꯎꯔꯣꯏꯗꯕꯗ ꯅꯠꯇ꯭ꯔꯥ
ꯎ ꯌꯨꯝ ꯂꯩꯔꯤꯉꯩꯁꯨ ꯌꯥꯎꯍꯧꯔꯣ ꯀꯩꯗꯧꯔꯦ ꯅꯪ ꯍꯌꯦꯡꯋꯥꯏ ꯀꯩꯒꯨꯝꯕ ꯅꯪ ꯍꯤꯡꯒꯣꯜꯒꯨꯝꯕ ꯇꯧꯅꯤꯡꯉꯒꯗꯤ
ꯍꯩꯑ ꯍꯩꯑ ꯌꯥꯝ ꯍꯩꯌꯦ
ꯍꯩꯔꯒ ꯍꯩꯔꯣꯏ ꯍꯩꯔꯣꯏ ꯍꯩꯔꯒꯁꯨ ꯍꯦꯕꯤꯠꯇꯣ ꯈꯔ ꯇꯝꯃꯣꯏꯕ
ꯋꯥꯏ
ꯋꯥ ꯆ ꯃꯤꯗꯤ ꯍꯤꯔꯣꯅ ꯄꯩꯁꯥ ꯄꯥꯏꯔꯕꯅꯤꯅ ꯋꯥꯅꯤꯡꯉꯦ ꯀꯩꯁꯨ ꯂꯩꯇ
ꯄ꯭ꯔꯤꯟꯁꯦꯁ ꯅꯕꯨ ꯂꯧ ꯆꯄ꯭ꯔꯣ
ꯑꯩ ꯑꯩꯅꯦ ꯀꯤꯁꯥꯟ ꯑꯦꯟꯅ ꯍꯪꯒꯥꯝ ꯆꯥꯕ꯭ꯔꯥ ꯀꯥꯏꯅ ꯈꯥꯡꯗ ꯀꯥꯎꯁꯤꯜꯂꯦ ꯍꯥꯏꯕꯗꯣ ꯑꯗꯨꯒ ꯑꯗꯨ ꯃꯥꯟꯁꯤꯜꯂꯛꯑꯦ ꯅꯪꯒꯤꯁꯦ
ꯃꯥꯅꯦ ꯆꯨꯝꯕꯅꯦ ꯑꯗꯣ ꯑꯩꯁꯨ ꯌꯥꯎꯕꯅꯦ
ꯅꯪꯒꯤ ꯄ꯭ꯔꯤꯟꯁꯦꯁꯇꯨ ꯂꯨꯃꯥꯏꯅꯤ ꯀꯩꯅꯣ ꯇꯧꯕꯅꯤ ꯁꯣꯣꯏ ꯑꯃꯅꯤꯅꯤꯀꯣ
ꯄ꯭ꯔꯤꯟꯁꯦꯁ ꯑꯣꯏꯔꯒꯁꯨ ꯀꯩꯀꯩꯅ ꯊꯕꯛꯇꯨ ꯄꯨꯂꯞ ꯀꯩꯅꯣ ꯂꯣꯏꯅ ꯈꯪꯗ꯭ꯔꯁꯨ ꯍ ꯑꯁ ꯌꯥꯝ ꯂꯥꯛꯑꯦ ꯅꯪꯗꯤ ꯈꯨꯝꯃꯦꯉ ꯏꯌꯥ ꯐꯥꯏꯌ ꯃꯥꯅꯦꯅꯦ ꯍꯣꯏꯅꯦ ꯍꯩ ꯍꯩꯔꯗꯤ ꯐꯔꯦꯅꯦ ꯍꯩꯇ꯭ꯔꯗꯤ ꯍꯥꯏꯕꯅꯤꯅ ꯑꯩꯅ ꯍꯥꯏꯕꯅꯦ
ꯅꯪꯅꯦ ꯈꯔ ꯈꯔ ꯂꯝꯁꯤꯜꯂꯣ ꯌꯨꯝꯗꯁꯨ ꯂꯩꯇꯦ ꯂꯧꯁꯨ ꯆꯠꯇꯦ
ꯑꯩ ꯍꯩꯔꯕꯅꯤꯅ ꯑꯩ ꯌꯨꯝ ꯂꯩ ꯌꯨꯝ ꯂꯩꯇꯕꯁꯦ ꯆꯍꯤ ꯑꯍꯨꯝ ꯃꯔꯤ ꯈꯛꯇꯅꯦ ꯅꯍꯥꯟꯗꯤ ꯑꯗꯨꯝ ꯂꯩꯈꯤꯕꯅꯤꯗ ꯒ꯭ꯔꯦꯖꯨꯋꯦꯠ ꯇꯧꯕ ꯀꯥꯟꯗ ꯂꯣꯏꯔꯀꯥꯟꯗꯁꯨ ꯇꯧꯈꯤ ꯑꯗꯨꯝ ꯌꯨꯝꯗ ꯂꯩꯔꯒ ꯊꯕꯛ ꯇꯧꯕꯅꯦ
ꯑꯩꯗꯤ ꯁꯨꯡꯎ ꯎꯗꯦ
ꯅꯪ ꯑꯗꯨꯀꯥꯟꯗ ꯅꯪ ꯑꯉꯥꯡ ꯑꯣꯏꯔꯤ ꯌꯥꯝ ꯒ꯭ꯌꯥꯟ ꯇꯥꯗ꯭ꯔꯤꯦ ꯑꯗꯨꯀꯥꯟꯗ ꯅꯣꯏꯗꯣ ꯀꯩꯅꯣ ꯇꯧꯔꯦꯕ ꯁꯟꯗꯦ ꯀ꯭ꯂꯥꯁ ꯆꯠꯂꯒ ꯅꯥ ꯁꯤꯅꯤꯌꯔꯁꯨ ꯅꯠꯇꯦ ꯕꯤꯒꯤꯅꯔꯗ ꯒꯥꯔꯤꯕ ꯗꯨꯀꯥꯟꯗ
ꯐꯗꯦ
ꯐꯇ ꯀꯥꯏꯅ ꯆꯨꯝꯁꯨꯎꯅꯤꯗ
ꯋꯥ ꯋꯥꯅꯤ ꯀꯥꯏꯅ ꯄꯪꯍꯥꯏ ꯍꯥꯏꯕ ꯌꯥꯕ꯭ꯔꯣ
ꯆꯨꯝꯕ ꯆꯨꯝꯨꯔꯝꯒꯅꯤ ꯅꯪꯁꯨ ꯈꯜꯂꯣ ꯑꯗꯨꯒꯥꯟ ꯑꯗꯨꯗ
ꯅꯪ ꯒ꯭ꯔꯦꯖꯨꯋꯦꯠ ꯂꯣꯏꯕꯗꯣ ꯁꯥꯎꯇꯟ ꯀꯌꯥꯗꯅꯣ ꯑꯗꯨꯗꯤ
ꯒꯦꯖꯔꯠ ꯂꯩꯕꯗ ꯇꯨ ꯊꯥꯎꯖꯟ ꯇ꯭ꯋꯦꯟꯇꯤ ꯇꯨ
ꯏꯁꯤꯁ ꯑꯗꯨꯗꯤ ꯑꯩ
ꯇ꯭ꯋꯦꯟꯇꯤ ꯊ꯭ꯔꯤ ꯇ꯭ꯋꯦꯟꯇꯤ ꯊ꯭ꯔꯤ ꯍꯥꯏꯕ ꯑꯗ ꯒ꯭ꯔꯦꯖꯨꯋꯦꯠ ꯇꯧꯔꯤꯉꯩ ꯁꯤꯗ ꯀꯩꯅꯣ ꯒ꯭ꯔꯦꯖꯨꯋꯦꯠꯁꯦ ꯑꯩ ꯔꯤꯒꯨꯂꯔ ꯆꯠꯇꯦꯕꯀꯣ ꯌꯨꯝꯗ ꯑꯗꯨꯝ ꯂꯩꯌꯦꯕ ꯌ ꯌꯨꯝꯗ ꯂꯩꯔꯒ ꯑꯦꯛꯖꯥꯝ ꯊꯥꯕ ꯀꯥꯟꯗ ꯑꯗꯨꯝ ꯂꯥꯛꯑꯒ ꯇꯧꯕꯅꯦꯕ ꯍꯥꯏꯗꯤ ꯑꯩꯈꯣꯏ ꯃꯇꯝꯗ ꯀꯩꯅꯣꯗ ꯒ꯭ꯔꯦꯖꯨꯋꯦꯠ ꯀꯣꯔꯣꯅꯥ ꯂꯩꯕꯅꯤꯅꯀꯣ ꯀ꯭ꯂꯥꯁꯁꯨ ꯀꯩꯅꯣ ꯇꯧꯗꯦ ꯑꯦꯛꯖꯥꯝꯁꯨ ꯊꯥꯗꯦ ꯍꯥꯏꯗꯤ ꯌꯨꯝꯗ ꯂꯩꯔꯒ ꯑꯣꯟꯂꯥꯏꯟꯗ ꯑꯗꯨꯝ ꯊꯥꯔꯤꯅꯦꯕ
ꯎꯝ
ꯑ ꯑꯗꯨ ꯃꯇꯝꯗ ꯌꯨꯝꯗ ꯑꯗꯨꯝ ꯂꯩꯌꯦ ꯀꯣꯔꯣꯅꯥ ꯃꯃꯥꯡꯗꯁꯨ ꯑꯗꯨꯝ ꯂꯩꯌꯦ ꯂꯣꯏꯔꯒ ꯀꯩꯅꯣ ꯇꯧꯕꯗꯨꯁꯨ ꯂꯩꯌꯦ ꯑꯩꯅ ꯆꯠꯊꯣꯛꯄꯁꯦ ꯇꯨ ꯊꯥꯎꯖꯟ ꯇ꯭ꯋꯦꯟꯇꯤ ꯊ꯭ꯔꯤ ꯂꯣꯏꯔꯝꯗꯥꯏꯗ ꯆꯠꯄꯅꯦꯕ
ꯉꯗꯤ ꯀꯔꯤꯝ ꯆꯠꯇ꯭ꯔꯦ
ꯁꯠꯇ꯭ꯔ
ꯅꯪ ꯑꯂꯣ ꯀꯩ ꯇꯝ ꯀꯩ ꯀꯥꯏꯗꯧ
ꯀꯥꯏꯁꯨ ꯇꯧꯗ ꯁꯨꯝ ꯅꯣꯏꯕꯨ ꯋꯥꯔꯤ ꯁꯅ ꯅꯨꯡꯉꯥꯏꯅꯕꯅ ꯌꯨꯝꯗ ꯂꯩꯔꯗꯤ ꯀꯩꯅꯣ ꯇꯧꯔꯤꯅꯤꯗꯅ ꯊꯕꯛ ꯊꯕꯛ ꯊꯕꯛ ꯆꯠꯂꯒꯗꯤ ꯅꯣꯏꯒ ꯋꯥꯔꯤ ꯁꯥꯕ ꯐꯪꯉꯣꯏ
ꯑꯥ ꯋꯥ ꯑꯗꯨ ꯑꯗꯨꯒ ꯉꯁꯤ ꯈꯗ ꯇꯧꯔꯛꯄꯗꯣ ꯅꯍꯥꯟꯈꯩ ꯇꯔꯛꯑꯣ ꯍꯥꯏꯕꯗꯣ ꯁꯨꯡꯌꯥ ꯌꯥꯗꯕꯗꯣ ꯀꯥꯗꯥꯏ ꯑ ꯍꯥꯏꯖꯤꯜꯂꯨꯅꯨ ꯅ ꯇꯤꯟ ꯊꯤꯅꯨ
ꯅꯪ ꯁꯥꯎꯕ ꯀꯩꯅꯣ ꯑꯗꯨ ꯇꯧꯕꯅꯦꯕꯣ
ꯁꯥꯎꯔꯦ ꯁꯥꯎꯔꯦ ꯅꯪ ꯅꯃꯗ ꯀꯤꯟꯗꯤꯅꯤꯅꯦ ꯀꯅ ꯆꯅꯤꯅ
ꯁꯥꯎꯕꯕꯨ ꯍꯩ ꯁꯥꯎꯕ ꯍꯩꯗꯧ ꯃꯥꯟꯗꯦꯗꯅ
ꯃꯤꯅꯦ ꯀꯩꯅꯣ ꯑꯩꯁꯨ ꯑꯩꯁꯦ ꯁꯥ ꯃꯥꯜꯂꯨꯔꯕꯣ
ꯆꯝꯄ꯭ꯔꯥ ꯑꯣꯏꯔꯒꯁꯨ ꯑꯄꯤꯤꯛꯄꯁꯨ ꯆꯝꯄꯔꯥꯅꯤ ꯍꯥꯏꯗꯣ
ꯎꯝ ꯄꯤꯛꯑꯁꯨ ꯆꯝꯕ꯭ꯔꯥꯅꯦ ꯍꯥꯏꯕꯗꯨꯅꯦ ꯑꯗꯨ ꯑꯗꯨꯅꯦ ꯐꯥꯕꯗꯣ
ꯁꯤꯕꯨ ꯀꯍꯦ
ꯀꯌ ꯀꯌꯨ ꯀ ꯀꯗꯕꯅꯤ ꯀꯥꯏꯅ
ꯑꯗ ꯀꯩꯅꯣ ꯇꯧꯁꯤꯔꯣ ꯃꯣꯕꯥꯏꯜꯁꯦ ꯀꯁꯇꯝꯗ ꯐꯨꯅꯁꯔꯣ
ꯀꯩ ꯍꯣꯗ
ꯀꯩꯅꯣ ꯇꯧ ꯌꯥꯗꯕꯅꯤꯅ
ꯀꯩ ꯍꯔꯣꯅꯍꯦꯕ
ꯍꯅꯦ ꯅꯪ ꯀꯩ ꯍꯦꯔꯣ ꯍꯩꯒꯦ ꯀꯁꯇꯝꯗ ꯅꯨꯡꯉꯥꯏ ꯅꯨꯡꯉꯥꯏ ꯅꯨꯡꯉꯥꯏꯕ ꯍꯦꯔꯣꯗꯣ ꯀꯩꯅꯣ
ꯈꯪꯗꯦ ꯑꯩꯗꯤ ꯐꯥꯏꯇꯔꯒ ꯑꯗꯨ ꯄꯥꯏꯕ ꯍꯩꯁꯨ ꯍꯩꯇ꯭ꯔꯕ
ꯐꯥꯏꯇꯔ ꯍꯩꯇꯦ ꯑꯗ ꯑꯩꯁꯨ ꯄꯥꯏꯕ ꯍꯩꯇꯦ ꯆꯧ ꯆꯧꯒꯨꯝꯕꯗꯤꯩ ꯄꯥꯏꯕ ꯍꯥꯏꯩꯗꯕꯀꯣ
ꯍꯩꯇ ꯀꯦꯝ
ꯆꯥꯎꯧꯁꯨ ꯍꯩꯇꯦ
ꯀꯁꯇꯝ ꯁꯥꯟꯅꯒꯗꯕ ꯍꯦꯔꯣ ꯂꯩꯇꯦꯗ
ꯒꯨꯁꯟꯕꯨꯗꯤ ꯈꯔꯕꯨꯗꯤ ꯍꯩꯌꯨꯍ
ꯍꯩꯇꯦ ꯑꯗꯨꯁꯨ ꯑꯩꯗꯤ ꯄꯥꯏꯕ ꯑꯁꯁꯦꯟ ꯐꯥꯏꯇꯔ ꯄꯦꯡ ꯄꯥꯏꯗꯦ ꯅꯠꯇ ꯅꯠꯇꯦ ꯎꯝ ꯐ꯭ꯔꯀꯣ ꯄꯥꯏꯔꯒ ꯎ ꯅꯥꯄꯤꯗꯨꯗ ꯂꯣꯠꯂꯒ ꯆꯤꯡꯕꯗ ꯇꯧꯁꯤꯔꯣ
ꯑꯗꯣ ꯅꯪ ꯐ꯭ꯔꯦꯡꯀꯣ ꯄꯥꯏꯕ ꯍꯩꯕ꯭ꯔꯥ
ꯍꯩꯗꯤ ꯍꯩꯗꯤ ꯑꯗꯨ ꯎꯝ ꯃꯠꯇ ꯂ ꯂꯣ ꯂ ꯆꯤꯡꯕꯗꯤ ꯀꯩꯁꯨ ꯀꯥꯏꯗꯦꯗꯅ ꯑꯩ ꯑꯃꯨꯛ ꯆꯤꯡꯉꯅꯤꯅ ꯑꯃꯨꯛ ꯊꯣꯛꯂꯛꯏꯦ ꯑꯃꯨꯛ ꯑꯥ ꯑꯩ ꯑꯃꯨꯛ ꯆꯪꯉꯅꯤ ꯅꯨꯄꯤꯗꯨꯅꯪ ꯑꯃꯨꯛ ꯆꯤꯡꯉꯛ ꯑꯗꯨꯗꯤ ꯌꯥꯏꯅ
ꯑꯗꯨ ꯅꯨꯡꯉꯥꯏꯒꯅꯤ ꯐ꯭ꯔꯦꯡꯀꯣꯗ ꯑꯗꯨꯒ ꯍꯩꯔꯣ ꯑꯇꯩꯅ ꯀꯩꯀꯩ ꯇꯧꯔꯤꯁꯦꯕ
ꯑ ꯇ ꯏꯗꯤ ꯈꯪꯗꯦꯦꯁꯨ
ꯐ꯭ꯔꯦꯟ ꯑꯩ ꯀꯩꯅꯣ ꯍꯥꯏꯒꯦꯀꯣ ꯀꯁꯇꯝꯗ ꯅꯨꯡꯉꯥꯏꯕꯁꯦ ꯆꯥꯎꯅ ꯆꯥꯎꯧꯅ ꯈ꯭ꯋꯥꯏꯗ ꯅꯨꯡꯉꯥꯏꯔꯦꯀꯣ ꯍꯥꯏꯗꯤ ꯄꯥꯏꯕ ꯍꯩꯇꯕꯅꯦ ꯄꯥꯏꯕ ꯍꯩꯇꯕꯩꯅꯦꯕ ꯑꯗꯨꯒ ꯒꯨꯁꯟ ꯒꯨꯁꯟꯁꯨ ꯅꯨꯡꯉꯥꯏꯔꯤꯀꯣ ꯀꯁꯇꯝꯗꯗꯤ
ꯑꯣ
ꯑꯗꯨꯒ ꯁꯠꯁꯤꯟꯗ ꯑꯇꯩ ꯂꯩꯇ꯭ꯔꯦ ꯁꯤ ꯃꯉꯥꯏꯔꯦ ꯑꯗꯨꯒ ꯐꯥꯏꯇꯔꯁꯤꯡꯗꯨꯗꯤ ꯅꯨꯡꯉꯥꯏꯕꯅꯦ
ꯎꯝ ꯍꯩꯇꯦꯗ ꯑꯗꯨꯒꯤꯅꯦ ꯀꯁꯝ ꯁꯥꯟꯅꯕ ꯁꯥꯟꯅꯅꯤꯡꯉꯥꯏ ꯍꯦꯔꯣ ꯂꯩꯇꯦ ꯍꯥꯏꯗꯣ ꯑꯩꯅ
ꯊꯃꯁꯒꯨꯝꯕꯁꯨ ꯊꯝꯃꯁꯒꯨꯝꯕꯁꯨ ꯅꯨꯡꯉꯥꯏꯕꯅꯦ ꯑꯗꯨꯒ ꯃꯣꯏꯒꯤ ꯍꯦꯔꯣ ꯃꯦꯁꯀꯤ ꯍꯦꯔꯣꯁꯤꯡꯗꯨꯗꯤ ꯅꯨꯡꯉꯥꯏ ꯇꯅꯦ
ꯉꯥꯏꯇꯣ
ꯑꯩꯗꯣ ꯉꯔꯥꯡꯗꯣ ꯀꯩꯅꯣꯝꯗ ꯁꯥꯟꯅꯕꯅꯦꯕ ꯕ꯭ꯔꯣꯜꯗ ꯔꯣꯗꯥ ꯑꯗ ꯑꯩꯒꯣꯁꯟ ꯄꯥꯏꯕ ꯃꯤꯅꯤꯌꯥꯟ ꯃꯤꯅꯤ ꯑꯅꯤꯔꯥ ꯂꯧꯋꯤ
ꯍ
ꯑꯗ ꯐꯔ ꯍꯦꯔꯣꯗꯤ ꯀꯩꯅꯣ ꯇꯧꯕ ꯃꯣꯏꯒꯤ ꯑꯣꯄꯣꯅꯦꯟꯒꯤꯗꯣ ꯑꯩꯅ ꯍꯥꯠꯄ ꯅꯨꯡꯉꯥꯏꯕ ꯍꯦꯔꯣ ꯉꯥꯛꯇ ꯑ ꯗ ꯑꯣꯏꯌꯦꯕꯀꯣ ꯒꯨꯁꯥꯟ
ꯑꯣ ꯑꯣ
ꯃꯣꯏ ꯒꯣꯁꯟꯗꯤ ꯀꯩꯅꯣꯗ ꯂꯤꯦꯂꯥꯒꯨꯝꯕ
ꯀꯕꯨꯁꯟ ꯄꯥꯏꯔꯛꯑꯣꯏ ꯑꯩ ꯏꯗꯣꯔꯥꯕꯔꯒꯦ ꯃꯩ
ꯑꯗ ꯁꯤꯗꯨꯔꯒ ꯀꯩꯅꯣ ꯃꯦꯠꯁꯇꯗꯤ ꯌꯥꯗ꯭ꯔꯦꯍꯦ ꯃꯦꯠꯁꯇꯗꯤ ꯉ ꯑ ꯃꯣꯏ ꯀꯩꯅꯣꯗ ꯒꯨꯁꯟꯗ ꯃꯦꯠꯁ ꯄꯥꯏꯕ ꯍꯩꯈ꯭ꯔꯗꯤ ꯎꯄꯥꯏ ꯂꯩꯇꯦ ꯚꯦꯛꯁꯤꯅꯥꯒꯨꯝꯕꯗꯤ ꯍꯣꯏ ꯌꯥꯝ ꯂꯥꯏꯌꯦꯕꯀꯣ
ꯑꯗꯨꯗꯁꯨ ꯦꯁꯅꯗꯤ ꯋꯥꯟ ꯁꯣꯠꯇꯗꯤ ꯍꯥꯠꯄ ꯉꯝꯗꯕꯅꯦ ꯂꯣꯏꯅ ꯑꯥꯜꯇꯤ ꯊꯥꯗꯕꯗ ꯑ ꯁꯤꯗꯅꯦ
ꯑ ꯑꯗꯨꯒ ꯒꯣꯠꯀꯨꯝꯕꯗꯤ ꯅꯨꯡꯉꯥꯏꯌꯦ ꯑꯁ ꯌꯗꯔꯥ ꯌꯗꯔꯥ ꯌ ꯌꯨꯗꯣꯔꯥꯒꯨꯝꯕꯗꯤ ꯒꯨꯁꯟ ꯎꯄꯥꯏ ꯂꯩꯇꯦ ꯑꯁꯇꯟ ꯄꯤꯔꯒ ꯑꯥꯜꯇꯤ ꯊꯥꯗꯈ꯭ꯔꯗꯤ ꯑꯗꯨꯝ
ꯃꯥ꯭ꯔ ꯑ ꯑꯗꯨꯝ ꯀꯩ ꯍꯥꯏꯅꯤ ꯑꯗꯨꯝ ꯁꯤꯔꯦ ꯑꯗꯨ ꯅꯠꯇꯕ ꯑ ꯕꯤꯔ ꯕꯤꯜꯗ
ꯀꯔꯤꯑꯕ ꯍꯧꯖꯤꯛꯀꯤꯗꯣ ꯘ꯭ꯔꯤꯗꯨ
ꯕꯤꯜ ꯍꯥꯏꯕꯅꯦ
ꯑꯥꯝꯗꯦꯜꯗꯨꯔꯥ ꯕ꯭ꯔꯥ ꯑꯩ ꯕꯤꯛ ꯁꯥꯟꯅꯕ ꯀꯨꯏꯗꯔꯃꯤ ꯀꯨꯏꯔ ꯃꯨꯛꯅ ꯍꯦꯅꯒ ꯕꯤꯜꯒꯁꯦ ꯍꯩꯇ꯭ꯔꯦ
ꯈꯨꯠꯇꯣ ꯊꯨꯔꯗꯤ ꯁꯠ ꯁꯠ ꯁ ꯁꯠ ꯅꯝꯕ ꯌꯥꯏꯗꯅ
ꯒꯨꯁꯟꯗꯨꯔꯣ
ꯎꯝ ꯑꯗꯣ ꯅꯠꯇ꯭ꯔꯗꯤ ꯎꯄꯥꯏ ꯂꯩꯇꯦ ꯎꯝ ꯕꯨꯁꯇꯒꯤ ꯊꯣꯂꯛꯑꯗꯤ ꯎꯄꯥꯏ ꯂꯩ
ꯎꯝ ꯎꯄꯥꯏ ꯂꯩꯇꯦ꯫ ꯌꯨꯗꯣꯔꯥꯁꯦ ꯃꯤ ꯀꯦꯝꯄꯤꯡ ꯍꯩꯔꯒꯗꯤꯀꯣ
ꯎꯝ
ꯎꯝ
ꯏꯁ ꯑꯩꯁꯨ ꯀꯩꯅꯣꯗ
ꯁꯥꯟꯅꯗꯕ꯭ꯔꯣ ꯅꯪ ꯑ ꯀꯩꯅꯣ ꯇꯧꯔꯒꯣ ꯅꯪꯒꯤ ꯑꯥꯏꯗꯤꯒ ꯀꯩꯀꯩꯅꯣꯗꯣ ꯊꯥꯔꯛꯑꯣ
ꯑꯣ ꯀꯩꯅꯣꯗ ꯐꯦꯟ ꯑꯣꯏꯕꯩ ꯎꯕ ꯃꯥꯜꯂꯦꯗ ꯑꯩꯗꯤ
ꯇꯧꯗꯦ ꯇꯧꯗꯦ ꯅꯪ ꯀꯩ ꯃꯤꯡꯖꯦ ꯀꯩ ꯊꯥꯒꯦ
ꯑꯩꯒꯤ ꯃꯤꯡꯗ
ꯎꯗꯦ ꯎꯗꯦ ꯑꯗꯨꯒ ꯑꯩꯒꯤꯗꯣ ꯀꯩꯅꯣ ꯑꯣꯏꯕꯅꯤꯀꯣ ꯃꯤꯡꯗꯣ ꯁ ꯀꯔꯤꯕ ꯄ꯭ꯔꯤꯟꯁ ꯖꯤꯗꯤ ꯄ꯭ꯔꯤꯟꯁ ꯒꯥꯏꯅ ꯊꯥꯕꯅꯦ
ꯑꯣ ꯎꯈꯤꯕꯒꯨꯝ ꯇꯧꯕ ꯍꯥꯏꯗꯤ ꯑꯥ ꯀꯩꯅꯣ ꯑ ꯁꯣꯁꯤꯌꯦꯜ ꯃꯦꯗꯤꯌꯥꯗ ꯏꯕꯥꯅꯤ ꯑꯥ ꯀꯩꯅꯣ ꯑꯥ ꯐꯔ꯭ꯦꯟ ꯇꯧꯋꯦꯗꯅ
ꯀ ꯍꯣꯏ
ꯑꯗꯨꯒꯤ ꯑꯗꯨꯗ ꯎꯔꯛꯄ ꯃꯥꯜꯂꯦ ꯍꯥꯏꯕ ꯑꯩꯅ ꯍꯥꯏꯕꯗꯤ
ꯑꯥ ꯍꯣꯔꯦꯟ ꯑꯥꯏꯗꯤ ꯊꯥꯔꯛꯑꯣꯀꯣ
ꯑꯥ ꯊꯥꯔꯛꯀꯦ ꯊꯥꯔꯛꯀꯦ
ꯑꯗꯨꯒ ꯀꯁꯇꯝ ꯁꯦꯁꯤꯅꯦ ꯍꯧꯖꯤꯛ ꯇꯧꯖꯤꯔꯣ
ꯍꯧꯖꯤꯛꯇꯤ ꯁ ꯃꯇꯝ ꯃꯥꯡꯍꯟꯒꯨꯝꯁꯤꯗ
ꯇꯥꯏꯃꯤꯡ ꯅꯪ ꯇꯥꯏꯃꯤꯡ ꯐꯔꯛ ꯇꯥꯔꯕꯣ
ꯑꯩ ꯍꯧꯖꯤꯛ ꯐꯔꯛ ꯇꯥꯔꯦ ꯍꯣꯏ ꯄꯨꯡ ꯀꯌꯥ ꯇꯥꯔꯒꯦ ꯃꯩꯁꯨ ꯂꯥꯛꯇꯦꯕ ꯑꯗꯨꯒꯤ
ꯀꯩꯗꯧꯒꯦ ꯆꯥꯛ ꯊꯣꯡꯕ ꯍꯧꯗ ꯉꯥꯏꯔꯤꯔꯣ
ꯆꯥꯛꯄꯨꯗꯤ ꯊꯣꯛꯑꯥ ꯋꯥꯠꯂꯤꯗ ꯈꯔ ꯋꯥꯠꯂꯤꯗꯨ ꯑꯣꯏꯔꯁꯨ